ꯍꯜꯂꯣ
ꯀꯔꯤ ꯇꯧꯔꯝꯃꯤꯅꯣ
ꯑꯁ ꯏꯃꯥꯟꯅꯕꯤꯗꯒꯤ ꯇꯧꯔꯒ ꯃꯦꯗꯤ ꯂꯩꯍꯜꯂꯛꯑꯒ ꯆꯥꯔꯤꯌꯦ ꯆꯥꯔꯦ ꯆꯥꯅꯕ ꯇꯧꯔꯤꯌꯦ
ꯆꯛꯃ ꯑꯅꯤꯀꯣ ꯑꯌꯨ ꯀꯁꯨ ꯁꯥꯗꯦ
ꯅꯪꯗꯤ ꯅꯪꯗꯤ ꯀꯩꯗꯧꯃꯤꯅꯣ
ꯍꯧꯖꯤꯛꯇꯤ ꯀꯔꯤꯁꯨ ꯇꯧꯗꯗ ꯑꯗꯨꯝ ꯂꯩ ꯑꯩ ꯁꯥꯏꯍꯦ ꯌꯥꯝꯅ ꯅꯣꯡꯗꯤ ꯐꯖꯅ ꯃꯪꯕ ꯁꯥꯕꯗꯤ ꯌꯥꯝ ꯁꯥꯏ
ꯎꯉ
ꯎꯝ
ꯅꯣꯡ ꯆꯨꯗꯕ꯭ꯔꯣ ꯑꯝꯇ
ꯆꯨꯗꯦ ꯑ ꯅꯣꯡꯣꯟꯗꯤ ꯐꯖꯅꯅꯨꯡ ꯃꯕ
ꯆꯁꯦ ꯀꯅꯤ
ꯎꯝ ꯏꯕꯣꯛꯀꯣ
ꯎꯝ
ꯍꯧꯖꯤꯛ ꯍꯟꯗꯛꯁꯦ ꯀꯟꯅ ꯅꯥꯏꯌꯦꯕꯀꯣ
ꯎꯝ
ꯑꯗꯨꯗ
ꯅꯪꯁꯨ ꯏꯪꯊꯝꯊꯥꯒꯤ ꯂꯥꯏꯅꯥ ꯅꯥꯔꯕ꯭ꯔꯣ
ꯑꯩꯅ ꯍꯥꯏꯗꯤ ꯏꯕꯣꯛ ꯍꯥꯏꯕ ꯏꯕꯣꯛ
ꯑ ꯑꯣ ꯏꯕꯣꯛꯁꯨ ꯑꯦ ꯏꯕꯣꯛ ꯍꯥꯏꯕ꯭ꯔꯣ
ꯅꯥꯔꯒ ꯂꯩꯌꯦꯦ ꯑꯗꯨꯒꯤ ꯑꯁ ꯃꯊꯥ ꯌꯥꯝ ꯁꯥꯏꯅꯦ
ꯏꯕꯣꯛꯇꯣ ꯀꯔꯤ ꯅꯥꯔꯒ ꯂꯩꯔꯤꯅꯣ
ꯄꯨꯛ ꯊꯤꯟꯕ ꯇꯧꯕꯗꯣ
ꯑꯥ
ꯑꯗꯨ ꯑꯗꯨꯒꯨꯝꯕ ꯇꯧꯋꯤ ꯍꯥꯏꯔꯦ
ꯄꯨꯛ ꯊꯤꯟ ꯄꯨꯛ ꯊꯤꯟꯕ ꯈꯣꯠꯄ
ꯎꯗ ꯋꯥꯀ ꯉꯉꯥꯎꯒꯨꯝꯕꯒꯣ
ꯃꯃꯤꯠ ꯃꯃꯤꯠ ꯀꯩꯀꯥ ꯅꯥꯕ ꯈꯣꯠꯄꯗꯨꯗꯤ ꯂꯣꯏ ꯐꯈ꯭ꯔꯦ ꯍꯥꯏꯕ꯭ꯔꯣ
ꯍꯟꯗꯛꯇꯤ ꯑꯗꯨꯒꯨꯝꯕꯗꯤ ꯈꯔ ꯐꯔꯦ ꯃꯔꯛ ꯃꯔꯛꯇꯗꯤ ꯇꯧꯋꯦꯕꯣ ꯑꯣ ꯈꯪꯗ꯭ꯔꯦꯅꯦ ꯑꯍꯟꯁꯨ ꯑꯣꯏꯔꯦ ꯍꯧꯖꯤꯛꯁꯨ ꯃꯤ ꯃꯌꯥꯝ ꯈꯨꯟꯒꯤ ꯃꯤ ꯃꯌꯥꯝ ꯂꯥꯛꯑꯒ ꯄ꯭ꯔꯊꯅꯥ ꯇꯧꯕ ꯃꯥꯜꯂꯦ
ꯑ
ꯌꯨꯝꯗ ꯐꯣꯟ ꯇꯧꯔꯝꯕꯅꯦꯕ ꯅꯪ ꯇꯧꯔꯛꯄꯗꯣ
ꯎꯝ ꯀꯩꯅꯣꯅꯦ ꯌꯨꯝꯗ ꯀꯣꯜ ꯀꯅꯥ ꯀꯅꯥ ꯐꯣꯟ ꯄꯥꯏꯅꯔꯤꯒꯦ
ꯈꯣꯏꯒꯤꯔꯣ
ꯎꯝ
ꯏꯃꯥ ꯀ ꯄꯥꯕꯨꯡ ꯇꯄ ꯍꯦ ꯍ ꯈꯪꯗ꯭ꯔꯦ ꯑꯩꯗꯣ ꯉꯁꯤꯁꯦ ꯌꯨꯝꯗꯗꯤ ꯆꯠꯀꯦ ꯇꯧꯕꯅꯦꯕ
ꯎꯝ
ꯑꯃꯨꯛ ꯍꯌꯦꯡ ꯑꯌꯨꯛꯇꯤ ꯊꯕꯛ ꯑꯃꯨꯛ ꯆꯠꯅꯤꯡꯉꯥꯏ ꯂꯩꯕꯀꯣ ꯑꯗꯨꯒꯤ ꯆꯠꯇꯕꯅꯦꯕ
ꯑꯁ ꯎꯅꯅꯤꯡꯉꯦ ꯅꯣꯏ ꯕꯕꯣꯛꯇꯣ ꯑꯩꯒꯤ ꯏꯕꯣꯛꯀ ꯆꯞ ꯃꯥꯟꯅꯕꯅꯦ
ꯎꯝ ꯑꯁꯣ ꯉꯁꯥꯅ ꯌꯥꯝ ꯅꯨꯡꯁꯤꯕꯅꯦ ꯅꯣꯏꯕꯁꯨ ꯎꯗ꯭ꯔꯒ ꯑꯩꯗꯤ ꯆꯠꯈꯤꯗꯧ ꯃꯥꯜꯂꯦꯒ ꯍꯥꯏꯔꯒꯀꯣ
ꯀꯩ ꯀꯣꯜꯗ ꯇꯧꯔꯛꯏꯔꯣ ꯍꯥꯏꯁꯦ
ꯎꯝ ꯉꯁꯥꯏ ꯐꯣꯟ ꯇꯧꯋꯦꯕ ꯑꯗꯨꯒꯤ ꯑꯩꯅ ꯑꯁꯤ ꯑꯁꯤ ꯔꯦꯟꯗ ꯂꯥꯛꯑꯣ ꯌꯨꯝꯗꯗꯤ ꯍꯥꯏꯗꯤ ꯇꯨꯏꯁꯟꯁꯨ ꯑꯗꯨꯝ ꯆꯠꯄꯅꯤꯅ ꯁꯦꯕꯥ ꯇꯧꯕꯤꯕꯁꯨ ꯌꯨꯝ ꯑꯗꯨꯒ ꯂꯥꯞꯄꯅꯤꯅ ꯌꯨꯝꯗꯁꯨ ꯆꯠꯄ ꯐꯖꯅ ꯀꯄꯁꯨ ꯉꯝꯗꯦ ꯑꯗꯨꯒꯤ ꯁꯤꯗ ꯂꯥꯛꯑꯣ ꯍꯥꯏꯔꯒ ꯃꯥꯁꯨ ꯂꯥꯛꯅꯤꯡꯗꯕ ꯈꯪꯗꯦ ꯑꯍꯟ ꯑꯣꯏꯕꯒꯤ ꯑꯗꯨꯝ ꯌꯨꯝꯗꯁꯨ ꯂꯩꯅꯤꯡꯕꯗꯣ ꯑꯁꯨꯃꯥꯏꯅ ꯇꯧꯋꯦꯕ ꯆꯥ ꯑꯩꯈꯣꯏꯒꯤ ꯌꯨꯝꯗꯐꯥꯎ ꯂꯩꯅꯤꯡꯗꯦꯕ ꯃꯥꯗꯤ
ꯑꯁ ꯊꯕꯨꯗꯤ ꯆꯨꯝꯃꯦ ꯌꯗꯠ ꯂꯩꯅꯤ ꯉ ꯃꯅꯤ ꯃꯥꯗꯣ
ꯑ
ꯂꯥꯛꯑꯣ ꯈꯣꯠꯂꯣ ꯍꯥꯏꯌꯣ ꯃꯇꯣꯝꯇ ꯂꯩꯕ ꯅꯨꯡꯉꯥꯏꯔꯝꯃꯔꯣꯏꯌꯦ ꯃꯥꯗꯣ ꯑ ꯈꯜ ꯆ ꯆꯥꯈꯂ ꯑꯃꯅꯤꯅꯤ
ꯎꯝ ꯁ ꯆꯗꯦ ꯀꯥ ꯖꯗꯅꯣꯁꯥꯏꯗ
ꯑꯗꯨ ꯀꯨꯝꯕ ꯑꯗꯨ ꯃꯥꯏꯅ ꯍꯥꯏꯗꯣꯏꯅꯣ ꯀꯥꯏꯈꯠꯂꯛꯇꯅꯤ ꯍꯥꯏꯌꯣ ꯑꯁ ꯀꯔꯤꯅꯣꯅꯦ ꯋꯥꯈꯜ ꯌꯥꯝ ꯆꯪꯊꯈꯔꯦ
ꯃꯥꯗꯣ ꯍꯟꯗꯛꯁꯨ ꯌꯥꯝ ꯅꯥꯒꯜꯂꯦꯕꯀꯣꯔꯤ ꯃꯥꯔꯁꯇꯒꯤ ꯑꯗꯨꯝ ꯅꯥꯔꯒ ꯂꯩꯕꯅꯦꯕ
ꯎꯝ ꯅꯨꯡꯁꯤꯌꯦ ꯅꯣꯏ ꯅꯣꯏ ꯏꯕꯣꯛꯇꯅꯦ ꯌꯥꯝꯋꯥꯏ ꯅꯨꯡꯁꯤꯔꯤꯁꯦ
ꯍ
ꯏꯕꯣ ꯃꯌꯥꯝ ꯃꯔꯛꯇ
ꯑꯗꯅꯤ ꯄꯨꯟꯁꯤꯁꯦ
ꯑꯩꯅ ꯊꯕꯛꯀ ꯇꯧꯔꯗꯤ ꯐꯤꯔꯣꯜ ꯀꯩꯀꯥ ꯂꯩꯅ ꯍꯥꯏꯕ
ꯎꯝ ꯑꯩꯈꯣꯏ ꯊꯕꯥꯛ ꯐꯪꯗ꯭ꯔꯤꯀꯥꯟꯗ ꯍꯣꯏꯅ ꯑꯁ ꯏꯊꯥ ꯆꯥꯏꯅꯦ
ꯗꯤ ꯍꯥꯏꯗꯤ ꯑꯩꯒꯤ ꯏꯅꯦ ꯃꯌꯥꯝꯁꯨ ꯂꯣꯏꯅ ꯁꯣꯟꯊꯕ ꯍꯧꯔꯦꯕꯀꯣ
ꯎꯝ
ꯑꯗꯨꯗꯒꯤ ꯏꯅꯦ ꯃꯌꯥꯝꯒꯤ ꯕꯣꯛ ꯃꯌꯥꯝꯒꯤꯗꯃꯛꯇ ꯑꯩ ꯀꯩ ꯀꯩꯅꯣ ꯂꯩꯕꯤꯒꯦ ꯀꯥꯏꯅ ꯈꯜꯂꯒ ꯂꯩꯔ ꯍꯥꯏꯔꯒ ꯑꯩ ꯊꯕꯛ ꯐꯥꯎ ꯇꯧꯗ꯭ꯔꯤ ꯑꯗꯨꯃꯥꯏꯅ ꯅꯥꯕ ꯈꯣꯠꯄ ꯂꯩꯕ ꯌꯥꯗꯦ ꯑꯩꯅ ꯀꯣꯜ ꯇꯧꯒꯗꯕꯅꯤ
ꯎꯝ ꯑꯗꯨꯗꯩ ꯐꯣꯟꯁꯨ ꯄꯥꯏꯕ ꯉ ꯋꯥ ꯉꯥꯡꯕꯁꯨ ꯈꯔ ꯋꯥꯔꯒ ꯂꯩꯕꯀꯣ ꯑꯗꯨꯒꯤ ꯑꯩꯗꯣ ꯍꯌꯦꯡ ꯌꯥꯔꯗꯤ ꯌꯨꯝꯗ ꯆꯠꯁꯤꯔꯥ ꯈꯜꯂꯝꯅꯦꯕ ꯑꯌꯨꯛꯇ
ꯑꯌꯨꯛꯇ
ꯎꯝ ꯑꯌꯨꯛ ꯍꯜꯂꯛꯄ ꯃꯇꯝꯗꯨꯀꯣ ꯑꯩꯈꯣꯏ ꯄꯥꯕꯨꯡ ꯊꯕꯛ ꯆꯠꯀꯅꯤꯕ ꯑꯗꯨ ꯂꯣꯏꯔꯀꯥꯟꯗ ꯆꯠꯁꯤꯔꯥ ꯇꯧꯕ ꯑꯁ ꯍꯧꯖꯤꯛꯁꯨ ꯈꯨꯟꯗ ꯀꯩꯅꯣ ꯌꯥꯝ ꯇꯧꯋꯤ ꯍꯥꯏꯌꯦ ꯑꯗꯨꯒꯤ ꯑꯃꯨꯛ ꯑ ꯀꯪꯒ꯭ꯔꯦꯅ
ꯈꯨꯟꯗ ꯏꯔꯥꯡ ꯌꯥꯝ ꯑꯣ ꯈꯨꯟꯒꯤ ꯋꯥꯊꯣꯛ ꯈꯔ ꯊꯣꯛꯑꯝꯃꯅꯤ ꯑꯗꯨꯒꯤꯅꯦ
ꯒꯤ
ꯑꯁ ꯑꯩ ꯑꯩꯁꯨ ꯀꯣ ꯀꯣꯂꯦꯖ ꯆꯠꯄꯗꯅꯦ ꯑꯝ ꯑꯩꯈꯣꯏ ꯁ꯭ꯀꯨꯜꯗ ꯄꯨꯅꯕ ꯕꯦꯒꯛꯇꯣ ꯑꯗꯨ ꯉꯥꯛꯇ ꯌꯥꯜꯂ ꯆꯠꯂꯦꯕ
ꯎꯝ
ꯏꯃꯥꯟꯅꯕꯤꯁꯤꯡꯗꯤ ꯑ ꯃꯣꯏ ꯇꯣꯉꯥꯟꯅ ꯍꯥꯏꯗꯤ ꯀꯣꯂꯦꯖꯇꯒ ꯄꯨꯅꯕ ꯕꯦꯛ ꯇꯣꯉꯥꯟꯅ ꯌꯥꯅꯕ ꯂꯩꯗꯅ ꯑꯃꯇꯪꯗ ꯌꯥꯅꯕ
ꯎꯝ
ꯑꯗꯨꯒꯨꯝꯕꯗꯨꯒꯣ ꯂꯣꯏꯅ ꯏꯌꯥ ꯌꯥ ꯂꯥꯛꯄ ꯍꯥꯏꯗꯤ ꯍꯣꯏ ꯎꯝ ꯃꯣꯏ ꯃꯌꯥꯝꯒ ꯃꯥꯟꯅꯧ ꯍꯥꯏꯕꯗꯨꯗꯤ ꯌꯥꯗꯦꯗꯤ ꯌꯥꯗꯦꯗꯅ ꯑꯗꯣ
ꯑꯗꯨꯅꯤ
ꯑꯗꯨꯒꯤ ꯑꯁꯦꯡꯒꯤꯗꯤ ꯑꯗꯨꯒꯤ ꯆꯥꯇ꯭ꯔꯦꯠꯃꯨꯛ ꯄꯤꯕ ꯑꯗꯣ ꯄꯩꯁꯥꯁꯦ ꯀꯨꯏꯅꯗ꯭ꯔꯦꯕꯀꯣ
ꯎꯝ
ꯑꯗꯨꯗꯗꯒꯤꯦ ꯎꯝ ꯈꯪꯗꯦꯅꯦ ꯅꯣꯏ ꯕꯕꯣꯛꯁꯨ ꯍꯧꯖꯤꯛ ꯅꯥ ꯍꯥꯏꯅ ꯇꯥꯔꯦ ꯑꯩꯈꯣꯏ ꯕꯕꯥꯁꯨ ꯅꯥꯔꯤ ꯍꯥꯏꯌꯦ ꯑꯩꯈꯣꯏ ꯑꯩꯈꯣꯏ ꯃꯃꯥꯁꯨ ꯅꯥꯕ ꯉꯔꯥꯡ ꯇꯪ ꯐꯒꯠꯂꯛꯄꯗ ꯑꯩꯈꯣꯏ ꯃꯃꯥ ꯅꯥꯏꯁꯦ ꯑꯩ ꯈꯪꯗꯕ
ꯎꯝ ꯃꯣꯏ ꯍꯦꯜꯂ
ꯣꯏꯅ ꯍꯞꯇꯥ ꯑꯃꯅꯤꯅꯤ ꯅꯥꯕꯖꯥꯠꯅꯦ
ꯏꯅꯦ
ꯑꯩꯅꯁꯨ ꯌꯨꯝꯗꯛ ꯄꯥꯛ ꯀꯣꯜ ꯇꯧꯗ꯭ꯔꯕ ꯍꯟꯗꯛ ꯃꯔꯛꯁꯦ ꯑꯗꯨꯒꯤ ꯑꯩꯁꯨ ꯈꯪꯗ꯭ꯔꯕ
ꯄꯕꯨꯡꯗꯤ ꯀꯔꯤꯅꯥ ꯋꯥ
ꯍ ꯄꯥꯕꯨꯡꯨꯡꯅꯣ ꯋꯥꯈꯜꯗꯗ ꯋꯥꯈꯜꯗ ꯖꯥꯖꯥ ꯌꯥꯝ ꯈꯜꯂꯕ ꯖꯥꯠꯅꯤ
ꯑꯁ ꯀꯝꯗꯅꯦ ꯏꯃꯥꯦ ꯄꯥꯁ ꯁꯤꯡꯅ ꯅꯣꯡꯃ ꯅꯣꯡꯃꯒꯤ ꯑꯗꯨꯝ ꯑꯍꯟ ꯑꯣꯏꯁꯤꯜꯂꯦ ꯑꯩꯈꯣꯏꯅ ꯊꯕꯛꯀ ꯐꯪꯗꯕꯅ
ꯍꯤꯡꯅꯕ ꯌꯥꯅꯕ ꯑꯩ ꯍꯣꯏ ꯃꯄꯥꯟꯂꯣꯝꯗ ꯀꯣꯏꯆꯠ ꯀꯣꯏꯆꯠ ꯆꯠꯂꯒ ꯊꯕꯛ ꯐꯥꯎꯗꯤ ꯇꯧꯕꯗꯤ ꯌꯥꯏꯀꯣ ꯑꯗꯩꯁꯨ ꯈꯔ ꯄꯨꯟꯁꯤ ꯍꯥꯏꯁꯤ ꯏꯒꯨꯟ ꯂꯩꯅ ꯍꯤꯡꯅꯤꯡꯉꯦꯗꯅ ꯍꯌꯦꯡ
ꯑꯗꯨꯅ
ꯍꯅꯨꯔ ꯐꯥꯎꯕ ꯑꯩꯈꯣꯏꯅ ꯍꯛꯆꯥꯡꯁꯤ ꯐ ꯀꯥꯟꯗ ꯑꯩꯈꯣꯏ ꯄꯨꯡꯇꯧ ꯄꯨꯡꯇꯧ ꯇꯧꯔꯨꯔꯒ ꯉꯝꯗꯕ ꯃꯇꯝꯗꯨꯗꯤ ꯀꯔꯤ ꯎꯄꯥꯏ ꯂꯩ
ꯑꯗꯨꯅꯦ ꯀꯅꯥꯅꯁꯨ ꯌꯦꯡꯕꯤꯅꯤꯉꯥꯏ ꯂꯩꯇꯦꯀꯣ
ꯎꯝ
ꯑꯩꯁꯤ ꯀꯣ ꯍꯧꯖꯤꯛꯁꯦ ꯑꯩ ꯋꯥꯈꯜꯁꯦ ꯄꯊꯥ ꯀ ꯂꯩ ꯇꯔ
ꯑꯁ ꯅꯨꯡꯁꯤꯔꯝꯒꯅꯤꯌꯦ ꯚꯥꯕꯣꯛꯇꯨꯁꯨ ꯌꯨꯝꯗꯣ ꯍꯥꯏꯗꯤ ꯊꯥꯏꯅ ꯊꯥꯏꯅ ꯑꯩꯈꯣꯏꯅ ꯑꯉꯥꯡ ꯑꯣꯏꯔꯤꯉꯩꯗꯒꯤ ꯂꯩꯔꯛꯄꯗꯣ ꯑꯗꯨꯁꯨ ꯌꯨꯝꯁꯦ ꯌꯨꯍꯥꯔ ꯂꯥꯛꯄꯗꯒꯤ ꯁꯤꯜꯂ ꯁꯤꯜꯂ ꯖꯒꯥ ꯍꯣꯡꯉ ꯍꯣꯡꯉ ꯌꯥꯝ ꯁꯦꯝꯃꯛꯈ꯭ꯔꯗꯥꯏꯅꯦ ꯅꯣꯏ ꯏꯃꯨꯡꯁꯨ
ꯎꯝ ꯑꯅꯤ ꯑꯍꯨꯝꯃꯨ ꯑꯣꯏꯔꯑꯝꯅꯤ ꯁꯦꯝꯈꯤꯕ
ꯅꯣꯏ ꯍꯥꯟꯅꯒꯤ ꯏꯃꯨꯡ ꯌꯨꯍꯥꯔ ꯂꯥꯛꯇ꯭ꯔꯤꯉꯩ ꯏꯃꯨꯡꯗꯣ ꯌꯥꯝꯃꯤꯅꯥ ꯈꯨꯜꯂꯝꯕꯅꯦ ꯑꯩꯈꯣꯏꯒꯤꯁꯨ ꯏꯍꯣꯏ ꯂꯥꯛꯇ꯭ꯔꯤꯉꯩ ꯃꯃꯥꯡꯗ ꯌꯥꯝ ꯅꯥꯞꯈꯜꯂꯝꯕꯅꯦ ꯍꯥ ꯁꯣꯐꯥ ꯀꯁꯦ ꯃ ꯃꯣꯟ ꯂꯥꯎꯗꯅ ꯃꯁꯤ ꯁꯤꯗꯩꯗ ꯏꯁꯄ꯭ꯔꯤꯡꯒꯤꯒ ꯄꯥꯟꯁꯤꯟꯗꯅ ꯇꯤꯚꯤꯒ ꯂꯩꯗꯅ ꯌꯥꯝ ꯅꯨꯡꯉꯥꯏꯖꯔꯝꯕꯁꯦꯕ ꯃꯁꯤꯒꯤ ꯌꯨꯍꯥꯔꯁꯤꯅꯍꯥꯟ ꯂꯣꯏ ꯊꯦꯡꯒꯥꯏ ꯇꯣꯈꯥꯏꯔꯒꯅꯤ
ꯑꯩꯗꯤ ꯑꯗꯨ ꯅꯨꯃꯤꯠꯇꯨꯐꯥꯎ ꯁꯤꯕ ꯌꯥꯔꯕꯅꯦ ꯑꯩꯅ ꯇꯨꯝꯕ ꯃꯊꯛꯇꯨꯀꯣ ꯅꯨꯡ ꯑꯆꯧꯕ ꯑꯃ ꯇꯥꯏꯕ ꯊꯥꯏꯅꯒꯤ ꯌꯨꯝ ꯗꯤ ꯅꯨꯡꯅ ꯑꯌꯥꯝꯕꯅ ꯁꯦꯝꯃꯤꯗꯅ
ꯅꯪꯅ ꯂꯩꯔꯪꯒꯤ ꯂꯩꯕꯥꯛ ꯍꯥꯏꯅꯗꯥꯏꯅꯦ
ꯑꯗꯨꯗ ꯅꯨꯡ ꯑꯆꯧ ꯑꯆꯧꯕꯁꯨ ꯊꯝꯃꯦꯕ
ꯑꯥ
ꯑꯄꯅꯦ ꯅꯨꯡ ꯄꯥꯏꯔꯦꯗꯣ ꯑꯁ ꯁꯤꯕꯨ ꯁꯤꯔꯝꯅꯤꯗꯣ ꯅꯨꯃꯤꯠꯇꯣ
ꯑꯁ ꯑꯩꯈꯣꯏꯁꯨꯅꯦ ꯄꯨꯔꯥ ꯑꯩꯈꯣꯏꯒꯤ ꯊꯥꯛꯇꯅꯦꯕ ꯅꯨꯡꯗꯨꯝ ꯅꯨꯡꯗꯨꯝ ꯇꯥꯔꯛꯏꯗꯣ ꯂꯥꯏꯅꯗꯤ ꯐꯖꯅ ꯀꯟꯕꯖꯥꯠꯅꯤ ꯑꯩꯈꯣꯏ ꯕꯕꯥꯒꯗꯣ ꯃꯄꯥꯟꯗ ꯆꯦꯟꯊꯣꯛꯀꯦ ꯂꯩꯇꯦꯗꯅ ꯍ ꯂꯣꯏꯗ꯭ꯔꯤ ꯐꯥꯎꯕ ꯅꯤ ꯆꯄ ꯂꯣꯏꯗ꯭ꯔꯤ ꯐꯥꯎ ꯐꯃꯨꯡꯗꯨꯗ ꯑꯩꯈꯣꯏ ꯏꯆꯦꯅꯥꯎ ꯑꯍꯨꯝ ꯇꯨꯃꯤꯟꯅꯩꯑꯕꯀꯣ ꯑꯗꯨꯗꯨꯀꯥꯟꯗ ꯑꯉꯥꯡ ꯑꯣꯏꯕꯒꯤ ꯑꯗ ꯄꯨꯂꯝ ꯀꯣꯟꯖꯤꯜꯂꯒ ꯀ ꯊꯝꯃꯦ ꯍꯥꯏꯁꯦ ꯃꯥꯅ ꯌꯥꯝ ꯅꯨꯡꯁꯤꯗ
ꯑꯗꯨ
ꯃꯣꯏ ꯑꯩꯈꯣꯏꯗꯤ ꯑꯩꯈꯣꯏꯒꯤ ꯎꯝ ꯂꯣꯟꯗꯥꯔꯗꯤ ꯎꯝ ꯏꯃꯥ ꯏꯄꯥ ꯌꯥꯝ ꯅꯨꯡꯁꯤꯌꯦ ꯈꯣꯠꯂꯦ ꯍꯥꯏꯕꯗꯤ ꯏꯀꯥꯏꯖꯩꯗꯅ ꯊꯕꯛ ꯊꯕꯛꯅ ꯎꯠꯀꯗꯕꯅꯤ ꯅꯠꯇ꯭ꯔꯥ ꯊꯕꯛꯅ ꯅꯨꯡꯁꯤ ꯍꯥꯏꯕꯗꯣ ꯎꯠꯀꯗꯕꯅꯦꯕ ꯄꯩꯁꯥ ꯈꯔ ꯇꯥꯟꯁꯤꯜꯂꯒ ꯃꯣꯏꯅ ꯆꯥꯅꯤꯡ ꯊꯛꯅꯤꯡꯕ ꯈꯔ ꯏꯊꯛꯒ ꯇꯧꯔꯒꯀꯣ ꯃꯣꯏꯅ ꯂꯩꯅꯤꯡꯕ ꯌꯨꯝ ꯁꯥꯕꯤꯔꯀꯥꯟꯗ ꯑꯩꯈꯣꯏꯅ ꯃꯣꯏꯁꯦ ꯅꯨꯡꯁꯤ ꯇꯥꯛꯄꯣꯏ ꯅꯠꯇ꯭ꯔꯥ
ꯎꯝ
ꯏ ꯉꯝꯗꯕꯅꯤꯅ ꯀꯩꯗꯤ ꯎꯄꯥꯏ ꯂꯩ
ꯄꯩꯥꯗꯤ ꯌꯥꯝ ꯊꯣꯛꯅꯤꯡꯗ꯭ꯔꯦ
ꯃꯇꯝꯅ ꯄꯨꯔꯒ ꯑꯗꯨꯃꯥꯏ ꯂꯥꯛꯁꯅꯤ ꯈꯥꯡꯕꯗ ꯀꯜꯂꯣ ꯃ ꯊ ꯂ ꯁꯣꯅꯕ ꯌꯥꯅꯤ ꯌꯥꯅꯕ ꯄꯨꯔꯛꯀꯅꯤ
ꯑꯩꯁꯨ ꯑꯁꯤꯗꯒꯤ ꯌꯨꯝꯗꯒꯤ ꯂꯥꯞꯅ ꯂꯩꯈ꯭ꯔꯕ ꯃꯇꯨꯡꯗꯒꯤ ꯑꯁ ꯏꯕꯣꯛꯀꯤ ꯁꯦꯕꯥꯁꯨ ꯐꯖꯅ ꯇꯧꯕ ꯐꯪꯗ꯭ꯔꯦꯅꯦ
ꯑꯗꯨꯃꯥꯏꯅ ꯋꯥꯈꯜ ꯁꯣꯟꯊꯒꯅꯣꯁꯦ ꯀꯩꯁꯨ ꯇꯧꯔꯣꯏꯃꯤ
ꯈꯪꯗꯅꯦ ꯍꯟꯗꯛꯁꯦ ꯈꯔ ꯀꯩꯅꯣ ꯇꯧꯔꯦꯅꯦ ꯆꯍꯤꯁꯨ ꯌꯥꯝ ꯆꯍꯤꯁꯨ ꯅꯥꯏꯟꯇꯤ ꯌꯧꯔꯦ ꯍꯥꯏ ꯑꯗꯨꯨꯝ
ꯎꯝ ꯑꯁ ꯑꯗꯨ ꯍꯥꯏꯔꯒ ꯏꯅꯦꯁꯤꯡꯗꯣ ꯀꯣꯜ ꯇꯧꯕꯤꯈꯤꯒꯦ ꯉꯁꯤ ꯅꯨꯡꯉꯥꯏꯇꯦ ꯀꯔꯝ ꯀꯔꯝ ꯄꯥꯂꯤꯕꯖꯠꯂꯥ
ꯎꯝ
ꯑꯉꯥꯡ ꯑꯉꯥꯡ ꯑꯣꯏꯔꯤꯉꯩ ꯀꯗꯒꯤ ꯌꯣꯛꯄꯤꯔꯛꯄꯅꯦꯕ ꯑꯩꯈꯣꯏ ꯏꯅꯦꯁꯤꯡꯗꯣ ꯅꯨꯡꯁꯤ
ꯎꯝ
ꯍꯥꯏꯗꯤ ꯑꯩꯈꯣꯏ ꯑꯉꯥꯡ ꯃꯔꯝ ꯑꯣꯏꯔꯤꯀꯥꯟꯗ ꯄꯩꯁꯥ ꯈꯗꯤ ꯏꯃꯥ ꯏꯄꯥꯁꯤꯡꯁꯨ ꯀꯩꯁꯨ ꯌꯥꯝꯅ ꯈꯜꯂ ꯊꯝ ꯗꯦꯀꯣ ꯋꯥꯈꯜ ꯃ ꯊꯝ ꯃ ꯄꯩꯁꯥꯁꯨ ꯇꯥꯡꯈꯠꯂꯛꯑꯦ ꯄꯣꯠ ꯆꯩꯁꯨ ꯇꯥꯡꯈꯠꯂꯛꯑꯦ
ꯁꯤ ꯔꯦ ꯍꯧꯖꯤꯛꯇꯤ ꯄꯩꯁꯥ ꯌꯥꯎꯗ꯭ꯔꯗꯤ ꯀꯔꯤꯁꯨ ꯇꯧꯕ ꯌꯥꯗ꯭ꯔꯦꯅꯦ
ꯌꯥꯝ ꯅꯨꯡꯉꯥꯏꯇ꯭ꯔꯣ ꯑꯉꯥꯡꯑꯣꯢꯀꯥꯟꯗ ꯀꯩꯝꯇꯁꯨ ꯈꯟꯗꯦ ꯅꯨꯡꯉꯥꯏꯔꯒ ꯑꯗꯨꯝ ꯀꯣꯆꯤꯡ ꯀꯆꯁ ꯁꯅꯂꯩꯕꯗꯣ
ꯎꯝ ꯊꯥꯏꯅꯒꯤ ꯃꯇꯝꯅ ꯍꯦꯟꯅ ꯅꯨꯡꯉꯥꯏꯗ ꯑꯩ ꯌꯥ ꯒꯌꯥꯟ ꯇꯥꯗ꯭ꯔꯦ ꯄꯨꯟꯁꯤꯁꯦ ꯀꯔꯝꯃꯥꯢꯅ ꯂꯩꯗꯣꯏꯔꯣ
ꯅꯪ ꯌꯨꯝꯒꯨꯝꯕꯗꯤ ꯎꯝ ꯇꯧꯔꯣꯀꯣ ꯀꯣꯜꯒꯨꯝꯕ ꯍꯥꯏ ꯋꯥꯋꯥꯔꯤ ꯁꯥꯒꯦ ꯃꯃꯣꯛꯀ
ꯍꯣꯏ ꯌꯨꯝꯗ ꯂ ꯌꯨꯝꯗ ꯆꯠꯂꯗꯤ ꯐꯣꯟꯒꯨꯝꯕꯗꯤ ꯇꯧꯔꯛꯀꯦ ꯅꯪꯅ ꯌꯦꯡ ꯀꯩꯅꯣ ꯆꯠꯀꯗ꯭ꯔꯣ
ꯆꯠꯂꯣꯏꯗ ꯍꯌꯦꯡꯗꯤ ꯍꯪꯆꯤꯠꯀꯨꯝꯕ ꯆꯠꯀꯅꯤ
ꯍꯩꯒꯗ꯭ꯔꯣ
ꯎꯝ ꯑꯗꯨ ꯅꯪ ꯀꯩꯅꯣ ꯇꯧꯔꯣꯏꯗ꯭ꯔꯣ ꯍꯌꯦꯡꯒꯨꯝꯕ ꯆꯠꯂꯒ ꯍꯌꯦꯡ ꯑꯃꯨꯛ ꯍꯜꯂꯛꯇꯣꯏꯔꯣ
ꯎꯝ ꯍꯌꯦꯡꯗꯤ ꯍꯜꯂꯛꯄ ꯃꯥꯟꯗ꯭ꯔꯦ ꯃꯊꯪꯒꯤ ꯅꯨꯃꯤꯠꯇꯣ
ꯑꯗꯣ ꯅꯪꯒꯤ ꯀꯣꯖꯤꯡ ꯀꯩꯀ ꯆꯠꯄꯗꯤ
ꯎꯝ ꯑꯗꯨ ꯅꯪꯅꯕ ꯑꯃꯨꯛ ꯂꯥꯛꯇꯧ ꯃꯥꯜꯂꯦ
ꯎꯝ ꯂꯥꯛꯑꯣ ꯍꯥꯏꯌꯣ ꯃꯇꯝ ꯈꯔ ꯂꯩꯃꯤꯟꯅꯁꯦꯅ
ꯀꯩ ꯍꯥꯢꯕꯥ
ꯀꯣꯏꯕꯒꯥ ꯄꯨꯕꯤꯌꯣ
ꯑꯁ ꯆꯠꯄꯁꯨ ꯀꯩꯅꯣ ꯇꯧꯋꯤꯅꯦ ꯍꯟꯗꯛꯀꯥꯟꯁꯦ
ꯆꯠꯄꯁꯨ ꯈꯔ ꯈꯔ ꯉꯝꯂꯛꯇꯕ꯭ꯔꯥ
ꯎꯝ
ꯍꯥꯏꯗꯤ ꯅꯪ ꯄꯩꯁꯥ ꯈꯔ ꯍꯧꯖꯤꯛꯇꯤ ꯊꯣꯛꯑꯕꯅꯤꯅ ꯄꯩꯁꯥꯗꯨꯅ ꯇꯧꯔꯒ ꯑꯣꯇꯣꯒꯗꯣ ꯑꯗꯨꯝ ꯐꯝꯃꯒ ꯑꯗꯨꯝ ꯀꯣꯏꯆꯠ ꯀꯣꯢꯆꯠ ꯆꯠꯄ ꯌꯥꯏꯅ ꯀꯪꯂꯥꯒꯨꯝꯕꯗꯁꯨ ꯀꯪꯂꯥꯒꯨꯝꯗꯁꯨ ꯃꯄꯥꯟꯂꯣꯝꯗꯒꯤ ꯄꯨꯁꯤꯜꯂꯒ ꯑꯗꯨꯝ ꯊꯧꯕ ꯌꯥꯕ ꯑꯣꯇꯣꯒꯨꯝꯕꯗ ꯐꯝꯍꯜꯂꯒ